ꯇꯥ
ꯇꯥꯏꯌꯦ ꯇꯥꯏꯌꯦ
ꯑꯣ ꯀꯔꯤ ꯇꯧꯔꯤꯅꯣꯕ꯭ꯔꯣꯗꯤ
ꯀꯩꯁꯨ ꯇꯧꯒꯦꯗ ꯆꯥꯛ ꯇꯣꯛꯑꯒ ꯑꯗꯨꯝ ꯐꯝꯃ ꯂꯩꯔꯅꯤ ꯐꯣꯟꯗ ꯁꯨꯝ ꯈꯤꯇ ꯌꯦꯡ ꯑ
ꯉꯁꯤꯗꯤ ꯀꯔꯤ ꯀꯔꯤ ꯇꯧꯔꯕ꯭ꯔꯣ
ꯀꯩꯁꯨ ꯇꯧꯗꯦ ꯑꯩꯈꯏ ꯂꯩꯕꯅꯤꯅ ꯑꯌꯨꯛꯇ ꯖꯤꯝ ꯁꯥꯟꯁꯨꯋ ꯍꯜꯂꯛꯑꯦ ꯑꯗꯒꯤ ꯊꯕꯛ ꯈꯔ ꯇꯧꯔꯦ ꯌꯨꯝꯒꯤ ꯑꯗꯩ ꯄꯣꯊꯥꯔꯦ ꯅꯣꯡ ꯆꯨꯁꯤꯜꯂꯛꯄꯒꯤ ꯐꯤꯁꯨ ꯃꯈꯣꯏ ꯐꯔꯛ ꯇꯥꯗꯅ ꯅꯨꯡꯁꯥ ꯈꯉ ꯁꯉꯥꯡ ꯁꯥꯔꯝꯃꯦ ꯑꯗꯩ ꯐꯤ ꯁꯨꯔꯦ ꯑꯗꯩ ꯗꯨ ꯇꯧꯔ ꯀꯩꯝ ꯇꯧꯗꯦꯗ ꯐ꯭ꯔꯤ ꯂꯩꯕꯅꯤ ꯑꯗꯨꯝ ꯐ꯭ꯔꯤ ꯂꯩ
ꯑꯁꯨ ꯉꯁꯥꯏ ꯅꯝ ꯁꯕ ꯀꯥꯟꯗ ꯐ ꯁꯨꯔꯒ ꯀꯪꯍꯜꯂꯒ ꯕꯖꯥꯔ ꯊꯣꯛꯄ ꯀꯥꯟꯗꯅ ꯅꯣꯡ ꯆꯨꯔꯒ ꯂꯣꯏ ꯆꯠꯈ꯭ꯔꯦ ꯇꯪꯕꯗꯣ ꯀꯒꯗꯧꯒ ꯎꯝ ꯐꯥꯏꯑꯦꯗ ꯑꯗꯣ ꯐꯥꯔꯅꯦ ꯑꯗꯨꯗꯤ
ꯀꯩꯇꯧꯒꯦꯕ꯭ꯔꯣꯗꯤ
ꯑꯥ ꯍꯧꯖꯤꯛꯔꯣ
ꯑꯥ ꯍꯥꯏꯗꯤ ꯅꯠꯇꯦꯗ ꯁꯨꯝ ꯀꯩ ꯀꯩ ꯊꯕꯛ ꯇꯧꯒꯦꯕ
ꯑꯣ ꯑꯁ ꯊꯕꯛ ꯇꯧꯗ꯭ꯔꯤꯗ ꯂꯔꯤꯡ ꯇꯝꯂꯒ ꯂꯩꯔꯤꯗ ꯅꯪꯗꯦ ꯊꯕꯛ ꯇꯧꯔꯕꯣ
ꯇꯧꯗꯨꯗ ꯀꯣꯂꯦꯖ ꯀꯥꯏꯗ ꯑꯩ
ꯑ ꯀꯩ ꯑꯣꯅꯔꯁ ꯅꯃꯤꯅ
ꯍꯥꯏꯗꯤ ꯏꯟꯖꯤꯅꯤꯌꯥꯔꯤꯡ ꯇꯧꯕꯅꯦ
ꯁꯦꯃꯤꯁꯇꯔ ꯀꯌꯥ ꯑꯣꯏꯔꯕꯣ
ꯍꯥꯟꯅ ꯐꯁꯤ ꯃꯤꯗꯅꯦ
ꯑꯣ ꯑꯗꯨꯗꯤ ꯀꯨꯏꯗ꯭ꯔꯤꯅ
ꯎꯝ ꯅꯪꯗꯤ
ꯑꯩꯗꯤ ꯑꯩꯗꯤ ꯀꯨꯏꯗꯦꯗ
ꯑꯩ ꯅꯥꯍꯟꯅ ꯏꯀꯣ ꯇꯧꯗ ꯑꯩꯉꯣꯡꯗꯩ ꯍꯥꯟꯕꯉꯥꯛꯇꯅꯦ
ꯑꯗꯨꯗꯤ ꯆꯍꯤ ꯀꯨꯟ ꯀꯨꯟꯗꯤ ꯁꯨꯔꯕ꯭ꯔꯣ
ꯑꯦꯛꯖꯦꯛ
ꯅꯨꯡꯉꯥꯏꯕ ꯆꯍꯤꯅꯤꯅꯦ ꯑꯗꯨꯗꯤ
ꯅꯨꯡꯉꯥꯏ ꯍꯟꯗꯛ ꯑꯩꯗꯤ ꯅꯨꯡꯉꯥꯏꯇꯦꯗ
ꯑꯦ ꯅꯨꯡꯉꯥꯏ ꯅꯨꯡꯉꯥꯏ ꯅꯨꯡꯉꯥꯏ ꯉꯥꯏ ꯇꯧꯒꯗꯕꯅꯤ ꯆꯍꯤ ꯌꯥꯝꯂꯛ ꯍꯥꯞꯄ ꯀꯥꯟꯗ ꯃꯊꯥ ꯁꯥꯅꯤꯡꯗ꯭ꯔꯁꯨ ꯃꯊꯥ ꯁꯥꯕ ꯆꯍꯤ ꯂꯥꯛꯀꯅꯤ
ꯍꯣꯏ ꯍꯥꯏꯗꯤ ꯅꯨꯡꯉꯥꯏꯊꯣꯛꯔꯖꯨ ꯍꯌꯦꯡ ꯋꯥꯏ ꯃꯨꯛ ꯥꯋꯥꯒꯗ꯭ꯔ ꯈꯟꯕꯀꯣ
ꯎꯝ ꯍꯌꯦꯡꯋꯥꯏꯗꯤ ꯋꯥꯅꯤꯡꯕꯔꯁꯨ ꯑꯗꯨꯝ ꯃꯇꯝ ꯅꯨꯡꯉꯥꯏꯕ ꯃꯇꯝꯁꯨ ꯂꯛꯅꯤ ꯋꯥꯕ ꯃꯇꯝꯁꯨ ꯂꯥꯛꯀꯅꯤ ꯑꯗꯣ ꯍꯧꯖꯤꯛ ꯅꯣꯏꯒꯤ ꯆꯍꯤꯖꯤꯗꯤ ꯍꯣꯠꯅꯁꯨ ꯍꯣꯠꯅꯕ ꯃꯇꯝꯁꯨ ꯑꯣꯏꯕ ꯑꯗ ꯑꯦꯟꯖꯣꯏꯁꯨ ꯇꯧꯒꯗꯕꯅꯤꯗ ꯍꯣꯠꯅꯁꯨ ꯍꯣꯠꯅꯕꯀꯣ ꯂꯣꯏ ꯉꯥꯎꯁꯤꯟꯅꯕꯁꯨ ꯌꯥꯗꯕ
ꯍꯣꯏ
ꯁꯤ ꯇꯝꯄꯥꯛꯇꯥ ꯂꯩꯔꯤꯔꯣ
ꯍꯥꯥ ꯂꯩꯌꯦ
ꯍꯣꯁꯇꯦꯜ ꯂꯩꯕ꯭ꯔꯣ ꯔꯦꯟ ꯂꯩꯕ꯭ꯔꯣ
ꯌꯨꯝꯗ ꯂꯩꯌꯦꯗ ꯍꯧꯖꯤꯛꯇꯤ ꯑꯩ ꯀꯩꯅꯣ ꯇꯧꯕꯅꯦ ꯆꯍꯤ ꯑꯃ ꯗ꯭ꯔꯣꯞ ꯂꯧꯕꯅꯦꯕ ꯑꯦꯛꯖꯥꯝ ꯊꯥꯕꯒꯤ ꯀꯣꯆꯤꯡ ꯇꯧꯔꯒ ꯑꯦꯟꯇ꯭ꯔꯥꯟꯁ ꯑꯦꯛꯖꯥꯝ ꯊꯥꯕꯒꯤ ꯏꯟꯖꯤꯅꯤꯌꯥꯔꯤꯡꯒꯤ ꯑꯗꯨꯒꯤ ꯂꯧꯕ ꯑꯗꯨꯒ ꯑꯩ ꯆꯍꯤ ꯑꯃ ꯐꯣꯏ ꯄꯥꯏꯔꯨꯗꯕꯅꯤ
ꯇꯧꯒꯗꯝ ꯑ ꯅꯪ ꯇꯤꯂꯤꯐꯣꯟꯗ ꯂꯩꯔꯤꯔꯣ
ꯀꯩꯍꯥꯕ
ꯑꯦꯟ ꯑꯥꯏ ꯇꯤꯒꯤ ꯏꯝꯐꯥꯜꯗ ꯂꯩꯕ꯭ꯔꯣ
ꯂꯩꯇꯦꯗ ꯑꯩ ꯑꯥꯏ ꯑꯥꯏ ꯇꯤꯗ ꯂꯩꯌꯦ
ꯑꯣ ꯑꯥꯏ ꯑꯥꯏ ꯇꯤꯗꯀꯣ ꯑꯣ ꯑ ꯀꯔꯝꯕ ꯑꯥꯏ ꯑꯥꯏ ꯇꯤꯔꯣ
ꯍꯧꯖꯤꯛꯄꯨꯗꯤ ꯀꯩꯅꯣ ꯇꯧꯗ꯭ꯔꯤ ꯆꯪꯗ꯭ꯔꯦ ꯑꯥꯏ ꯑꯥꯏ ꯇꯤ ꯗꯟꯕꯥꯠꯇ
ꯑꯣ ꯆꯪꯗꯤ ꯆꯪꯗ꯭ꯔꯤ ꯑꯗꯣ ꯑꯦꯃꯤꯁꯟꯗꯤ ꯐꯪꯈ꯭ꯔꯕ꯭ꯔꯥ
ꯑꯥ ꯐꯪꯪꯂꯦ
ꯏꯃꯥꯟꯅꯕ ꯑꯃꯁꯨ ꯑꯥꯏ ꯑꯥꯏ ꯇꯤꯗꯅ ꯇꯝꯕ ꯂꯣꯏꯔꯒ ꯍꯧꯖꯤꯛꯇꯤ ꯊꯕꯛ ꯇꯧꯈ꯭ꯔꯦ
ꯑꯥ ꯃꯣꯏ ꯄ꯭ꯂꯦꯁꯃꯦꯟ ꯌꯥꯝ ꯐꯪꯕꯅꯤ ꯑꯗꯨꯒꯤꯗꯤ
ꯑꯥ ꯍꯣ ꯍꯣꯏ
ꯍꯥꯏꯗꯤ ꯊꯕꯛꯛꯇꯣ ꯅꯪꯅ ꯁꯤꯌꯣꯔꯑꯣꯏꯕ ꯑꯗꯨ ꯇꯧꯔꯗꯤ
ꯑꯥ ꯀꯋꯦꯜ ꯀ꯭ꯋꯦꯜꯀꯝꯒꯤ ꯀꯝꯄꯅꯤꯗꯀꯣ
ꯍꯣꯏ
ꯍꯗꯣ ꯇꯝꯕ ꯂꯣꯏꯔꯒꯥ ꯀꯣꯜꯀꯝꯒꯤ ꯀꯝꯄꯅꯤꯗꯥ ꯊꯕꯛ ꯐꯪꯗꯔꯥꯒ ꯊꯕꯛ ꯑꯧ ꯂꯩ
ꯍꯣꯏ ꯍꯥꯏꯗꯤ ꯑꯗꯨꯗꯣ ꯆꯪꯉꯗꯤ ꯌꯥꯝꯅ ꯍꯥꯏꯗꯤ ꯋꯥ ꯂꯥꯏꯅ ꯊꯣꯛꯑꯦꯕ ꯊꯕꯛ ꯀꯩꯀꯥ ꯇꯧꯕꯁꯦ
ꯎꯝ ꯍ ꯍꯣ ꯅꯪꯁꯨ ꯆꯥꯡꯂꯗꯤ ꯊꯕꯛ ꯐꯪꯗꯣꯏꯅꯤꯍꯦ ꯐꯪꯗ꯭ꯔꯤꯉꯩꯗꯅ
ꯍꯣꯏ ꯀꯥꯏꯗ ꯂꯩꯒꯦ ꯇꯝꯄꯥꯛꯇ ꯂꯩꯕ꯭ꯔꯣ ꯆꯤꯡꯗ ꯂꯩꯕ꯭ꯔꯣ
ꯑꯩꯁꯨ ꯇꯞꯄꯗꯥ ꯂꯩꯗꯥ
ꯑꯣ
ꯑꯗꯨ ꯅꯪ ꯑꯥꯥ ꯀꯥꯎꯟꯁꯤꯂꯤꯡ ꯐꯥꯔꯁ ꯀꯥꯎꯟꯁꯤꯂꯤꯡꯗꯥ ꯐꯪꯕ꯭ꯔꯣ ꯅꯪ
ꯀꯌꯥꯕ ꯑꯥꯎ ꯐꯪꯉꯦ
ꯑꯣ ꯃꯥ ꯃꯥ꯭ꯔꯛ ꯀꯌꯥ ꯐꯪꯕ꯭ꯔ ꯅꯪ
ꯑꯩ ꯀꯩꯅꯣꯃꯨꯛ ꯐꯪꯉꯦ ꯑꯩꯠꯇꯤ ꯃꯨꯛ ꯐꯪꯉꯦ
ꯑꯣ ꯑꯥ ꯑꯂꯦꯕꯦꯟꯒꯥ ꯇꯨꯋꯦꯜꯞꯀꯥꯗꯤ ꯀꯗꯥꯏꯗꯥ ꯥꯇ꯭ꯝꯕꯔꯥ
ꯎꯝ ꯅꯕꯣꯗꯤꯌꯥꯗꯥ
ꯅꯝꯕꯣ ꯑꯦꯔꯤꯌꯥꯗꯥ
ꯅꯝꯕꯣꯗꯌꯥ ꯍꯥꯏꯕ ꯅꯕꯣꯗꯌꯥ
ꯑꯣ ꯑꯣ ꯅꯕꯣꯗꯤꯌꯥꯀꯣ ꯐꯥꯔꯦꯅꯦ ꯑꯗꯨꯗꯤ
ꯑꯩꯗꯣ ꯆꯪꯗꯕꯩ ꯐ꯭ꯔꯤ ꯁꯨꯝ ꯂꯩꯕ ꯑꯗꯨꯒꯤ ꯌꯨꯝꯗꯥ ꯐ꯭ꯔꯤꯗꯥ ꯂꯩꯊꯣꯛꯄꯗꯥ ꯑꯩꯈꯣꯏ ꯆꯦꯅ ꯁꯤ ꯇꯧꯋꯣ ꯍꯥꯏꯌꯦ ꯇꯧꯕꯤ ꯁꯥꯟꯅꯔꯤꯕꯅꯤ
ꯃꯥꯅꯦ ꯆꯞ ꯃꯥꯟꯅꯩ ꯑꯩꯁꯨ ꯑꯩꯒꯤ ꯑꯟꯇꯤ ꯑꯃꯅ ꯍꯟꯗꯛ ꯚꯦꯀꯦꯁꯟ ꯂꯩꯕꯀꯣ
ꯎꯝ
ꯑꯗꯨ ꯃꯥꯅ ꯇꯧꯋꯣ ꯍꯥꯏ ꯑꯩꯁꯨ ꯀꯩꯅꯣꯅꯦ ꯑꯩꯁꯨ ꯃꯦꯗꯤꯀꯜ ꯇꯝꯃꯦ ꯍꯟꯗꯛ ꯐꯥꯏꯅꯦꯜ ꯌꯥꯔ ꯑꯣꯏꯔꯦ
ꯑꯣ ꯌꯥꯝ ꯐꯩꯌꯦ ꯑꯗꯨꯗꯤ
ꯎꯝ ꯑꯩꯈꯣꯏ ꯏꯃꯥꯟꯅꯕ ꯑꯩꯈꯣꯏ ꯑꯅꯤ ꯑꯍꯨꯝ ꯃꯦꯗꯤꯀꯜ ꯇꯝꯕꯅꯦ ꯑꯃꯅ ꯑꯥꯏ ꯇꯤꯗꯥ ꯆꯪꯕꯀꯣ
ꯑꯥ
ꯑꯩꯒꯤ ꯏꯃꯥꯅꯕ ꯑꯅꯤ ꯑꯍꯨꯝꯅ ꯑꯩꯈꯣꯏꯅ ꯗꯣꯛꯇꯔ ꯇꯝꯕ ꯃꯣꯏꯅ ꯏꯟꯖꯤꯅꯤꯌꯥꯔꯤꯡꯗꯥ ꯆꯠꯈ꯭ꯔꯦ
ꯑꯩꯈꯣꯏ ꯐꯦꯃꯤꯂꯤꯅꯗꯤ ꯃꯦꯗꯤꯀꯦꯜ ꯇꯧꯎ ꯇꯧꯎ ꯍꯥꯏ ꯑꯩꯅ ꯇꯧꯔꯣꯏ ꯇꯧꯗꯥꯕꯅꯤ
ꯎꯝꯍꯝ ꯑꯩꯈꯣꯏ ꯑꯩꯈꯣꯏꯅ ꯏꯁꯥ ꯁꯥꯅ ꯏꯟꯇꯔꯦꯁ ꯂꯩꯕꯗꯣ ꯆꯠꯄꯗꯨꯅ ꯐꯩꯗꯥ
ꯍꯣꯏ
ꯑꯦ ꯍꯣꯏ ꯑꯩꯈꯣꯏꯅ ꯄꯥꯝꯗ꯭ꯔꯗꯤ ꯋꯥꯕꯅꯦꯕ ꯍꯥꯌꯦꯡꯁꯨꯝ ꯇꯕ꯭ꯔꯥ ꯑꯗꯨꯝ ꯇꯥꯏꯀꯣ ꯎꯝ ꯕꯣꯜꯗꯤ ꯕꯣꯜ ꯌꯦꯡꯕ꯭ꯔꯥ ꯅꯪꯗꯤ
ꯌꯦꯡꯉꯤ
ꯑꯩꯁ ꯀꯩ ꯇꯤꯝ ꯁꯥꯄꯣꯔꯠ ꯇꯧꯔꯤꯅꯣ
ꯑꯩꯖꯨ ꯍꯟꯗꯛꯀꯤꯗꯤ ꯏꯁ꯭ꯄꯦꯟꯗꯥ ꯇꯧꯔꯒꯦ ꯀꯥꯕꯕꯨꯗꯤ ꯐ꯭ꯔꯥꯟꯁꯅ ꯀꯥꯒꯤꯗꯧ ꯃꯥꯜꯂꯤ
ꯐꯔꯥꯟꯁ ꯍꯥꯏꯔ ꯐꯔꯥꯟꯁ ꯐꯔꯥꯟꯁ ꯑꯁ ꯑꯅꯤꯃꯛ ꯄꯥꯝꯃꯤꯗꯥ
ꯍꯣꯏ ꯅꯪꯒꯤꯗꯣ ꯕꯦꯛꯒ꯭ꯔꯥꯎꯟ ꯃ꯭ꯌꯨꯖꯤꯛꯇꯣ ꯇꯥꯕꯒꯨꯝ ꯇꯧꯋꯦ
ꯑꯣ ꯍꯣꯏ ꯑꯁ ꯀꯩꯅꯣ ꯑꯃ ꯉꯁꯥꯏ ꯁꯥ ꯂꯩꯕ ꯌꯥꯝ ꯀꯟꯕ꯭ꯔꯣ
ꯈꯔ ꯀꯜꯂꯦ
ꯑꯣ ꯎꯝ ꯍꯌꯦꯡꯗꯤ ꯀꯔꯤ ꯇꯧꯔꯅꯦ ꯍꯔꯦꯟ ꯕꯣꯟ ꯌꯦꯡꯗꯣꯏꯔꯣ
ꯑꯥ ꯌꯦꯡꯗꯣꯏꯅꯦ
ꯎꯝ ꯍꯣꯔꯦꯟ ꯀꯔꯤ ꯇꯤꯝ ꯁꯥꯄꯣꯔꯠ ꯇꯧꯗꯩꯅꯣ ꯅꯣꯔꯋꯦꯒꯥ
ꯏꯗꯤ ꯀꯩꯅꯣꯗꯥ ꯏꯪꯂꯦꯟꯅꯕꯨꯗꯤ ꯀꯥꯒꯤꯗꯧ ꯃꯥꯜꯂꯤ ꯑꯗꯨꯑꯣꯏꯖꯨ ꯍꯂꯥꯟꯗꯣ ꯌꯥꯝ ꯀꯥꯍꯟꯅꯤꯡꯉꯤ
ꯑꯩꯁꯨ ꯍꯥꯜꯂꯥꯟꯗꯣ ꯀꯥꯍꯟꯅꯤꯡꯉꯤ ꯃꯣꯏ ꯑꯍꯥꯟꯕꯁꯨ ꯑꯣꯏꯕꯅꯤꯅꯀꯣ ꯃꯣꯏ ꯀꯟꯇ꯭ꯔꯤꯗꯣ
ꯃꯥꯖꯨ ꯍꯥꯏꯗꯤ ꯌꯥꯝꯖꯨ ꯆꯝꯃꯦꯕ
ꯅꯪꯗꯤ ꯔꯣꯅꯥꯜꯗꯣꯔꯣ ꯐꯦꯜꯂꯣ ꯃꯦꯁꯤ ꯐꯦꯜꯂꯣ
ꯑꯗꯨꯝ ꯑꯅꯤꯃꯛ ꯄꯥꯝꯃꯤꯗꯥ ꯑꯗꯨ ꯑꯣꯏꯔꯁꯨ ꯃꯁꯤꯅꯥꯗꯤ ꯍꯦꯟꯅ ꯄꯥꯝꯃꯤꯗꯥ
ꯑꯩꯁ ꯑꯩꯖꯨ ꯑꯩꯖꯨ ꯃꯦꯁꯤꯅ ꯍꯦꯟꯅ ꯄꯥꯝꯃꯤ
ꯑꯣ ꯍꯥꯟꯅꯗꯤ ꯌꯥꯝ ꯄꯥꯝꯕꯅꯦ ꯑꯗꯣ ꯃꯥꯅ ꯄꯨꯔ ꯏꯒꯣ ꯌꯥꯝꯕꯒꯤꯀꯣ ꯑꯗꯨꯗ ꯌꯥꯅꯤꯡꯗꯕꯗꯣ
ꯎꯝ
ꯗꯦꯗ ꯑꯔꯖꯦꯟꯇꯤꯅꯥ ꯃꯦꯠꯁ
ꯑꯥꯔꯖꯦꯟꯇꯤꯅꯥꯁꯨ ꯍꯟꯗꯛꯇꯤ ꯀꯥꯗꯧ ꯃꯥꯟꯗꯦ ꯃꯣꯏ ꯄ꯭ꯂꯦꯒꯩꯁꯨ ꯌꯥꯝ ꯐꯖꯕ ꯑꯣꯏꯗꯦ
ꯍꯣꯏ ꯑꯗꯨꯅꯦ ꯌꯥꯝ ꯆꯨꯔꯨ ꯑꯣꯏꯅ ꯁꯥꯟꯅꯩꯕ
ꯍꯣꯏ
ꯅꯪ ꯕꯣꯜꯗꯨ ꯁꯅꯥꯕ꯭ꯔꯣ
ꯁꯥꯟꯅꯩꯌꯦ ꯑꯗꯨꯝ ꯈꯖꯤꯛ ꯈꯖꯤꯛ ꯑꯗꯣ ꯌꯥꯝ ꯁꯥꯟꯅꯕꯗꯤ ꯑꯣꯏꯗꯦ ꯍꯥꯏꯗꯤ ꯑꯩꯁꯨ ꯑꯉꯥꯡ ꯑꯣꯏꯔꯤꯉꯩꯗ ꯈꯣꯡ ꯇꯦꯛꯈꯤꯕꯒꯤ ꯁꯥꯟꯅꯈꯤꯗꯕꯒꯤ ꯌꯥꯗꯕꯩꯀꯣ ꯑꯗꯨ ꯁꯨꯁꯥꯟ ꯁꯥꯟꯅꯈꯤꯗꯕ
ꯈꯣꯡ ꯑꯦꯡꯀꯜꯔꯣ ꯇꯦꯛꯏꯁꯦ
ꯑꯥ ꯑꯦꯡꯀꯜ ꯍꯥꯏꯗꯤ ꯑꯦꯡꯀꯜꯗ ꯅꯠꯇꯦ ꯈꯨꯜꯂꯨꯗ ꯈꯨꯜꯂꯨꯗ ꯄꯣꯝꯣꯛꯑꯒ ꯁꯥꯟꯅ ꯌꯥ ꯆꯦꯡ ꯌꯥꯟꯗꯕꯤꯗꯨ ꯁꯥꯟꯅꯕꯗ
ꯑꯗꯨ ꯇꯧꯈꯤꯕꯗꯨꯒꯤ ꯑꯗꯨ ꯎꯄꯥꯏ ꯂꯩꯇꯕꯅꯤꯅ ꯀꯩꯗꯧꯔꯅꯤ ꯁꯥꯟꯅꯅꯤꯡꯉꯁꯨ
ꯁꯔꯨꯗꯤ ꯀꯩꯁꯨ ꯇꯧꯗꯦꯀꯣ ꯁꯔꯨ ꯁꯨ ꯇꯦꯛꯏꯔꯥ
ꯁꯔꯨ ꯇꯦꯛꯄ ꯅꯠꯇꯦꯗ ꯑꯩꯈꯣꯏ ꯈꯨꯜꯂꯨ ꯀꯩꯅꯣꯗ ꯄꯣꯝꯃꯒ ꯂꯩꯕꯗꯣ
ꯑꯣ ꯑꯣ ꯑꯣ ꯑꯦꯡꯀꯜꯗꯤ ꯃꯇꯝ ꯕꯅꯦ ꯑ ꯊꯥ ꯃꯉꯥꯒꯨꯝꯕ ꯕ꯭ꯔꯦꯛ ꯂꯧꯗꯔꯗꯤꯀꯣ ꯑꯗꯨ ꯅꯨꯡꯉꯥꯏꯗꯕꯅꯦ ꯑꯗꯨ
ꯆꯥꯛ ꯆꯥꯔꯕꯣ
ꯆꯥꯛ ꯆꯥꯔꯦꯗ ꯀꯨꯏꯔꯦꯗ ꯌꯨ ꯑꯦꯜ ꯁꯤꯒꯨꯝꯕꯗꯤ ꯌꯦꯡꯗꯕ꯭ꯔꯣ
ꯍꯥꯥ
ꯌꯨ ꯑꯦꯐ ꯁꯤꯒꯨꯝꯕꯗꯤ ꯌꯦꯡꯗꯕ
ꯌꯦꯡꯗꯦ ꯑꯩꯅ ꯍꯧꯖꯤꯛ ꯌꯦꯡꯉꯤꯁꯦ ꯋ꯭ꯔꯜꯗ ꯆꯦꯝꯄꯤꯟ ꯐꯣꯔꯃꯨꯂꯥ ꯋꯥꯟ ꯌꯦꯡꯉꯤ ꯑꯗꯩ ꯂꯣꯟ ꯇꯦꯅꯤꯁ ꯈꯔ ꯌꯦꯡꯉꯤ ꯀ꯭ꯔꯤꯛꯀꯦꯠꯀꯨꯝꯕꯁꯨ ꯃꯌꯥꯡ ꯃꯆꯥꯒ ꯂꯩꯃꯤꯟꯅꯔꯗꯤ ꯈ ꯌꯦꯡꯉꯤ ꯑꯗꯒꯤ ꯐꯨꯠꯕꯣꯜ ꯌꯦꯡꯉꯦ ꯐꯤꯂꯝꯒꯨꯝꯕ ꯈꯔ ꯌꯦꯡꯉꯦ
ꯑꯣ ꯀ꯭ꯔꯤꯀꯦꯠꯇꯤ ꯌꯦꯡꯕ ꯍꯥꯏꯇꯦꯗ ꯑꯩ ꯄꯦꯁꯤꯌꯦꯟꯁ ꯂꯩꯇꯦ ꯀ꯭ꯔꯤꯀꯦꯠꯇ
ꯎꯝ ꯑꯗꯨꯝ ꯃꯌꯥꯝ ꯌꯦꯡꯃꯤꯟꯅꯔꯗꯤ ꯅꯨꯡꯉꯥꯏ
ꯑꯣ ꯑꯁ
ꯑꯩꯁꯨ ꯍꯥꯟꯅꯗꯤ ꯍꯩꯔꯝ ꯍꯩꯔꯝꯗꯦꯕ ꯑꯗꯣ ꯃꯣꯏ ꯃꯌꯥꯡ ꯃꯆꯥꯈꯩꯅ ꯇꯥꯛꯄꯤꯕ
ꯃꯣꯏꯗꯤ ꯃꯇꯝꯁꯨ ꯁꯥꯡꯕꯒꯤꯀꯣ ꯄꯨꯡ ꯁꯥ ꯁꯥꯡꯅꯁꯨ ꯇꯧꯋꯦ ꯑꯁ ꯑꯩꯗ ꯌꯥꯝ ꯕꯣꯔꯤꯡ ꯆꯨꯏꯗ ꯀ꯭ꯔꯦꯀꯦꯠꯗꯤ ꯄꯨꯡ ꯀꯌꯥꯗꯅ ꯇꯨꯝꯗꯨꯏꯅꯣ
ꯈꯪꯗꯦꯗ ꯏꯁ ꯍꯣꯔꯦꯟ ꯌꯦꯡꯕ ꯌꯥꯏ ꯌꯦꯡꯗꯕ ꯌꯥꯏ ꯃꯁꯥ ꯃꯇꯣꯝ ꯇꯨꯃꯒꯤꯕꯁꯨ ꯌꯥꯎꯋꯦ
ꯑꯗꯣ ꯍꯌꯦꯡꯗꯤ ꯑꯌꯨꯛꯇꯗꯤ ꯌꯦꯡꯒꯅꯤ ꯑꯥꯔꯖꯦꯟꯇꯤꯅꯥꯒꯤ
ꯑꯥ ꯌꯨ ꯑꯦꯐ ꯁꯤꯒꯨꯝꯕ ꯌꯦꯡꯉꯗꯤ ꯍꯌꯦꯡ ꯌꯨ ꯑꯦꯐ ꯁꯤ ꯐꯖꯕ ꯂꯩꯕꯅꯦ
ꯑꯣ ꯑꯩ ꯌꯦꯡꯉꯨ ꯍꯩꯇꯦꯗ ꯀꯌꯥ ꯃꯦꯟꯁꯨ ꯇꯥꯗꯦ ꯑꯣ ꯌꯨ ꯑꯦꯐ ꯁꯤ ꯍꯥꯏꯔꯣ
ꯍꯣꯏ ꯌꯨ ꯑꯦꯐ ꯁꯤ ꯀꯣꯟꯅꯔ ꯃꯦꯒ ꯒ꯭ꯔꯦꯒꯔꯒꯤ ꯂꯩꯕꯅꯦ ꯍꯌꯦꯡ ꯑꯌꯨꯛ꯫
ꯑꯣ ꯑꯗꯨꯗꯤ ꯈꯪꯉꯦ
ꯎꯝ
ꯌꯥꯝꯅ ꯍꯥꯏꯗꯤ ꯌꯥꯝ ꯌꯦꯡꯕꯗꯤ ꯑꯣꯏꯗꯦꯕ ꯄ꯭ꯂꯦ ꯈꯨꯗꯤꯡ ꯌꯦꯡꯕꯗꯤ ꯑꯣꯏꯗꯦ ꯑꯗꯨꯒ ꯍꯥꯏꯗꯤ ꯁꯨꯝ ꯑꯐꯥꯎꯕꯒꯨꯝꯗꯤ ꯌꯦꯡꯉꯦ
ꯍꯌꯦꯡ ꯄꯨꯡ ꯀꯌꯥꯗ ꯂꯩꯒꯦ
ꯑ ꯃꯣꯏꯗꯨꯗ ꯃꯦꯟ ꯏꯚꯦꯟꯅꯦꯕꯀꯣ ꯑꯗꯨ ꯃꯦꯟ ꯏꯚꯦꯟꯗ ꯐꯥꯏꯠ ꯃꯉꯥꯔ ꯂꯩ ꯕ ꯑꯗꯣ ꯐꯥꯔꯁꯗꯦ ꯑꯩꯠ ꯊꯥꯔꯇꯤꯗꯅ ꯍꯧꯕꯅꯦ ꯑꯗꯨꯒ ꯑꯗꯨꯝ ꯇꯧꯔꯒ ꯑ ꯑꯔꯥꯎꯟ ꯇꯦꯟ ꯊꯥꯔꯇꯤ ꯑꯦꯂꯕꯦꯟ ꯒꯨꯝꯕꯗ ꯇꯧꯗꯨꯏ ꯃꯥꯜꯂꯦ
ꯃꯥꯁꯨ ꯗꯥꯎꯟꯐꯣꯜ ꯆꯠꯂꯨꯕꯗꯩ ꯑꯃꯨꯛ ꯊꯣꯀꯂꯛ ꯑꯕ
ꯍꯣꯏ ꯑꯁ ꯑꯗꯨꯅꯦ ꯆꯍꯤ ꯃꯉꯥ ꯕ꯭ꯔꯦꯛ ꯂꯧꯔꯒ ꯍꯌꯦꯡ ꯍꯜꯂꯛꯇꯣꯏꯅꯦ ꯀꯃꯥꯏ ꯇꯧꯗꯨꯏꯅꯣ ꯌꯦꯡꯕ ꯇꯜꯂꯦ ꯃꯥꯅ ꯀꯩꯅꯣ ꯍꯣꯏ
ꯑꯃꯖꯤꯖꯨ ꯌꯥꯝ ꯅꯩꯕ ꯃꯤꯅꯤꯅꯦ
ꯍꯣꯏ ꯐꯥꯔꯁ ꯇꯥꯏꯝ ꯋꯥꯔꯜ ꯆꯦꯝꯄꯤꯌꯟ ꯂꯧꯈ꯭ꯔꯕ ꯃꯤꯅꯦ ꯑꯗꯨ ꯃꯣꯏ ꯍꯥꯟꯅ ꯃꯣꯏ ꯔꯤꯃꯦꯠꯁꯅꯦꯕꯀꯣ ꯍꯥꯟꯅꯗꯤ ꯑꯗꯨꯝ ꯀꯣꯅꯔꯗꯤ ꯉꯝꯗꯤ ꯑꯃꯁꯨꯡ ꯉꯝꯅꯤ ꯑꯗꯨ ꯑꯣꯏꯔꯁꯨ ꯆꯍꯤ ꯇꯔꯥꯒꯨꯝꯕ ꯒꯦꯞ ꯂꯩꯕꯅꯤꯅ ꯍꯥꯏꯕꯗꯤ ꯉꯝꯗꯦꯕ
ꯍꯣꯏ
ꯌꯦꯡꯕ ꯇꯥꯔꯦꯗ ꯀꯅꯥꯅ ꯉꯝꯒꯦꯔꯣ ꯍꯥꯏꯁꯦ
ꯈꯕꯤꯠꯅ ꯅꯩꯒꯩ ꯅꯩꯔꯝꯃ ꯔꯤꯇꯥꯌꯔ ꯇꯧꯈꯤ
ꯎꯝ ꯑꯅꯦ ꯑꯁ ꯃꯥꯅ ꯈꯔ